ꯍꯜꯂꯣ
ꯀꯩꯗꯧꯔꯤꯅꯣ
ꯋꯥꯗꯅ ꯍꯤꯄꯝꯕꯅꯦ
ꯀꯩ ꯅꯪ ꯀꯩꯗꯧꯔꯨꯒꯦ ꯊꯕꯛ ꯆꯠꯂꯨꯕ꯭ꯔꯕ
ꯑꯩꯔꯣ
ꯑꯥ
ꯃꯁꯤꯒꯤ ꯃꯔꯥꯡꯗꯨ ꯕꯣꯜ ꯌꯦꯡꯕꯅꯤꯅ ꯀꯨꯏꯅ ꯇꯨꯝꯗꯕꯤ ꯂꯩꯔꯦꯗꯅ ꯑꯗꯨ ꯉꯁꯤꯗꯣ ꯍꯧꯒꯠꯂꯒ ꯊꯕꯛ ꯈꯔ ꯆꯠꯂꯨ ꯑꯣꯏꯅ ꯃꯤꯠꯁꯦ ꯇꯨꯝꯗꯕꯒꯤ ꯁꯥꯔ ꯆꯣꯛꯊꯕꯤꯗꯣ
ꯑꯣ
ꯑꯗꯨ ꯇꯧ ꯂꯩꯔꯕ
ꯑꯩꯁꯦ ꯀꯩꯅꯣꯃ ꯍꯥꯏꯒꯦ ꯇꯧꯔꯝꯕꯅꯤ ꯅꯪꯉꯣꯟꯗ
ꯍꯥꯏꯔꯛꯑꯣ
ꯑꯊꯨꯕꯩꯕꯨꯗꯤ ꯅꯠꯇꯦꯗ ꯍꯥꯏꯗꯤ ꯀꯩꯅꯣ ꯂꯩꯔꯦ ꯅꯣꯡ ꯅꯤꯅꯤ ꯍꯞꯇꯥꯃꯨꯛ ꯂꯩꯔ ꯆꯠꯂꯁꯨ ꯌꯥꯏꯗ ꯑꯗꯨꯕꯨꯗꯤ ꯍꯥꯏꯗꯤ ꯊꯣꯡꯖꯥꯎꯗꯅꯦ
ꯑꯥ
ꯇꯣꯡꯖꯥꯎ ꯇꯣꯝꯄꯣꯛ ꯍꯣꯏ ꯃꯌꯨꯝ ꯃꯅꯥꯛꯇ ꯃꯣꯏꯒꯤ ꯃꯥꯝ ꯑꯃ ꯂꯩꯕꯅꯦꯕꯀꯣ
ꯑꯥ
ꯆꯐꯨ ꯁꯥꯕ ꯑꯗꯨ ꯃꯣꯏ ꯃꯅꯥꯛꯇꯨꯗ ꯆꯠꯂꯨꯁꯤꯔ ꯅꯪ ꯍꯥꯏꯗꯤ ꯅꯪ ꯒꯥꯔꯤ ꯑꯆꯧꯕꯗꯣ ꯇꯧꯔꯦꯗꯅ ꯑꯗꯨꯒ ꯃꯣꯏꯒꯤ ꯁꯦꯝꯐꯨ ꯀꯩꯀꯥ ꯌꯥꯝ ꯐꯖ ꯐꯖꯅ ꯁꯥꯕꯅꯦꯕ
ꯑꯣ ꯊꯣꯡꯖꯥꯎꯒꯤ ꯑꯩꯈꯣꯏꯅ ꯂꯝꯕꯤ ꯆꯠꯄꯗ ꯃꯄꯥꯟꯗ ꯁꯦꯝꯐꯨꯒ ꯌꯣꯟꯕ ꯆꯐꯨꯒ ꯃꯌꯥꯝ ꯌꯣꯟꯕꯗꯣ
ꯍ ꯍꯣꯏ ꯑꯗꯨ ꯂꯝꯕꯤ ꯃꯄꯥꯟꯗ ꯌꯣꯡꯕꯗꯨꯗꯤ ꯈꯔ ꯇꯥꯡꯉꯦꯕꯀꯣ ꯑꯗꯨ ꯃꯣꯏ ꯃꯥꯝꯕꯗꯨꯗ ꯇꯧꯔꯒꯗꯤ ꯈꯔ ꯍꯣꯡꯉꯦꯕ ꯃꯣꯏꯗꯨꯅ ꯇꯪꯈꯥꯏ ꯇꯪꯈꯥꯏ ꯃꯌꯥꯝꯕꯨ ꯇꯥꯍꯟꯕ ꯌꯥꯏꯑꯕ ꯍꯥꯏꯗꯤ ꯇꯣꯝꯄꯣꯛꯇ ꯍꯥꯏꯔꯦꯗꯅ ꯑꯗꯨꯒ ꯈꯔ ꯂꯧꯈꯠꯀꯦ ꯇꯧꯕꯅꯤꯗ ꯁꯦꯝꯄꯨꯗꯣ ꯁꯤꯗ
ꯌꯥꯏꯌꯦ ꯆꯂꯨꯖꯦ ꯅꯪ ꯍꯟꯗꯛ ꯆꯐꯨꯗ ꯔꯤꯆꯥꯥꯔꯖ ꯇꯧꯅꯤ ꯍꯥꯏꯕꯗꯣ ꯑꯗꯨꯒꯤꯗꯨꯔꯥ
ꯑꯗꯨ ꯍꯣꯏ ꯆꯐꯨꯒꯤꯗꯨꯁꯨ ꯈꯔ ꯀꯩꯅꯣ ꯇꯧꯒꯦ ꯇꯧꯕꯅꯦ ꯄꯦꯄꯔ ꯑꯃ ꯏꯁꯤꯔꯅ ꯇꯧꯕꯅꯤꯗ ꯍꯥꯏꯗꯤ ꯊꯣꯡꯖꯥꯎꯒꯤ ꯀꯩꯒꯤ ꯃꯣꯏꯒꯤ ꯆꯐꯨ ꯁꯥꯕꯒꯤ ꯇ꯭ꯔꯦꯗꯤꯁꯟꯗꯣ ꯑꯗꯨꯒꯤ ꯃꯇꯥꯡꯗ ꯑꯗꯩ ꯍꯧꯖꯤꯛꯀꯤ ꯃꯣꯏ ꯃꯥꯝ ꯑꯗꯨꯁꯨ ꯏꯟꯇꯔꯚ꯭ꯌꯨ ꯇꯧꯕ ꯌꯥꯏꯕ ꯍꯥꯏꯗꯤ ꯃꯥꯗꯨ ꯑꯦꯋꯥꯔꯠ ꯀꯌꯥꯝ ꯐꯪꯉꯕꯅꯦꯕ ꯃꯥꯗꯤ ꯍꯥꯏꯗꯤ ꯇ꯭ꯔꯦꯅꯤꯡꯒ ꯇꯧꯔꯒ ꯑꯗꯨꯒ ꯃꯦꯆꯤꯟꯒꯁꯦ ꯂꯩꯕꯅꯦꯕ ꯐꯖꯅ ꯃꯣꯏ ꯆꯐꯨ ꯁꯥꯟꯅꯕ
ꯑꯣ ꯃꯣꯏ ꯑꯗꯥꯒꯤ ꯆꯐꯨꯁꯦ ꯐꯖꯅ ꯁ ꯁꯥꯟꯅꯕꯅꯦ
ꯑꯥ ꯊꯣꯡꯖꯥꯎꯒꯤ ꯆꯐꯨꯗꯤ ꯃꯃꯤꯡ ꯆꯠꯂꯦꯅ
ꯎꯝ ꯁꯦꯝꯄꯐꯨꯒꯇꯣ ꯊꯦꯡꯒꯨ ꯊꯦꯡꯒꯨꯒꯤ ꯉꯥ ꯃꯈꯜ ꯃꯈꯜꯒ ꯁꯥꯕꯅꯦꯕ
ꯑꯥ ꯑꯗꯨ ꯃꯣꯏꯒꯤ ꯈꯨꯠꯁꯥꯗꯣ ꯅꯪ ꯎꯔꯕꯣ
ꯑꯗꯨꯒꯤ ꯁꯥꯕꯒꯤ ꯄ꯭ꯔꯣꯁꯦꯁꯇꯣ ꯏꯁꯇꯥꯜꯗꯣ ꯑꯗꯨ ꯑꯗꯨꯒꯤꯗꯤ ꯇꯥꯔꯦ ꯃꯣꯏ ꯃꯅꯨꯡꯗ ꯆꯪꯉꯒ ꯎꯗ꯭ꯔꯤꯌꯦ
ꯑꯣ ꯑꯗꯨ ꯅꯍꯥꯟ ꯅꯣꯡꯃꯥ ꯊꯦꯡꯅꯔꯦ ꯀꯃꯥꯏꯅ ꯇꯧꯒꯦꯗꯅꯦ ꯍꯥꯏꯗꯤ ꯍꯧꯖꯤꯛꯇꯤ ꯃꯣꯏꯁꯨ ꯍꯥꯏꯗꯤ ꯃꯥꯔꯀꯦꯠꯇ ꯗꯤꯃꯥꯟ ꯌꯥꯝ ꯂꯥꯛꯄꯒꯤꯀꯣ ꯍꯥꯏꯗꯤ ꯈꯨꯠꯅ ꯑꯃꯃꯝ ꯁꯥ ꯂꯩꯕꯗꯤ ꯃꯇꯝꯁꯨ ꯆꯪꯉꯤꯗꯅ ꯑꯗꯨꯒ ꯀꯃꯥꯏꯅ ꯇꯧꯒꯦꯗ ꯍꯧꯖꯤꯛꯀꯤ ꯃꯣꯏꯒꯤ ꯗꯤꯖꯥꯏꯟꯗꯣ ꯃꯣꯜ ꯇꯧꯔꯅꯤꯗꯅ ꯍꯥꯏꯗꯤ ꯄ꯭ꯂꯥꯁꯇꯔ ꯑꯣꯐ ꯄꯦꯔꯤꯁ ꯇꯧꯔꯦꯗꯅ ꯑꯗꯨꯒ ꯇꯪꯈꯥꯏ ꯇꯪꯈꯥꯏꯅꯦꯕꯨ ꯈꯪꯗꯦ ꯗꯥꯏꯅ ꯇꯧꯔꯒ ꯀꯩꯅꯣ ꯇꯧꯔ ꯁꯦꯝꯗꯣꯏꯅꯦꯕ ꯁꯦꯞꯇꯨꯗ ꯂꯩꯕꯥꯛꯇꯨ ꯇꯧꯔꯒꯀꯣ ꯑꯗꯨꯅ ꯊꯨꯁꯨ ꯊꯣꯛꯑꯦ ꯑꯗꯨꯒ ꯗꯤꯖꯥꯏꯟꯗꯨꯁꯨ ꯐꯖ ꯐꯖꯕ ꯁꯦꯝꯕ ꯌꯥꯔꯦꯕ ꯍꯧꯖꯤꯛꯇꯤ ꯍꯥꯏꯗꯤ ꯃꯣꯏꯒꯤ ꯄꯤꯒꯤ ꯕꯦꯡ ꯀꯥꯏꯅ ꯇꯧꯕ ꯑꯣꯛ ꯃꯆꯥ ꯒꯤ ꯁꯦꯞꯇ ꯇꯧꯔꯒ ꯁꯦꯝꯕꯁꯨ ꯌꯥꯎꯋꯦꯕ ꯃꯣꯏꯁꯦ
ꯑꯣ ꯑꯣ ꯑꯣ
ꯄꯦꯡꯒ꯭ꯋꯤꯟꯕꯨ ꯁꯦꯝꯕꯅꯤ ꯈꯪꯗꯦ ꯎꯝ ꯐꯖꯅ ꯁꯥꯔꯦ ꯃꯣꯏ ꯍꯧꯖꯤꯛ
ꯑꯩꯈꯣꯏꯒꯤ ꯁꯦꯞꯇꯨ ꯊꯝꯃꯒ ꯗꯥꯏꯔꯦꯛ ꯂꯩꯕꯥꯛꯇꯨ ꯊꯥꯗꯕꯅꯤꯅꯦ
ꯑꯥ ꯑꯗꯨꯒ ꯇꯣꯝꯄꯣꯛꯀꯤ ꯍꯣꯏ ꯇꯣꯝꯄꯣꯛꯀꯤ ꯃꯃꯥꯟꯅꯕꯗꯣ ꯃꯥꯏ ꯃꯃꯥꯟꯅꯕ ꯑꯃ ꯂꯩꯕꯅꯦꯕ ꯑꯗꯨꯒ ꯃꯣꯏꯁꯨ ꯆꯐꯨꯁꯦ ꯌꯥꯝ ꯐꯖꯅ ꯁꯥꯏ ꯍꯥꯏꯗꯤ ꯆꯍꯤꯒꯤ ꯑꯣꯏꯅ ꯑꯗꯨꯝ ꯍꯥꯏꯗꯤ ꯅꯣꯡ ꯂꯥꯛꯇ꯭ꯔꯤꯉꯩ ꯃꯇꯝ ꯅꯨꯡꯁꯥ ꯀꯩꯅꯣ ꯇꯧꯔꯤꯉꯩ ꯃꯇꯝ ꯅꯨꯡꯁꯥ ꯀꯜꯂꯤꯉꯩ ꯃꯇꯝꯒꯨꯝꯕꯗꯣ ꯑꯗꯨꯒꯨꯝꯕꯗꯁꯨ ꯆꯐꯨꯁꯨ ꯃꯩ ꯁꯨꯃꯥꯡꯗꯒ ꯄꯥꯛ ꯄꯥꯛꯅ ꯐꯧꯔꯒ ꯑꯩꯅꯒ ꯅꯣꯡꯃ ꯐꯣꯇꯣꯒ ꯊꯥꯒꯠꯂꯛꯄꯗꯨ ꯈꯪꯕ꯭ꯔꯣ
ꯈꯪꯉꯦ ꯈꯪꯉꯦ ꯅꯪꯅ ꯅꯣꯡꯃ ꯐꯣꯇꯣ ꯊꯥꯡꯒꯠꯂꯒ
ꯑꯥ
ꯀꯥꯞꯄꯒꯒ ꯊꯥꯒꯠꯂꯛꯈꯤꯕꯗꯣ ꯕ꯭ꯂꯦꯛ ꯑꯦꯟ ꯍ꯭ꯋꯥꯏꯠ ꯇꯔ ꯀꯩꯅꯣ ꯊꯥꯒꯠꯂꯛꯈꯤꯕꯗꯣ
ꯑꯗꯨꯗꯣ ꯃꯣꯏꯗꯤ ꯍꯥꯏꯗꯤ ꯂꯩꯗꯅ ꯀꯦꯀꯥꯝꯒꯨꯝꯕ ꯑꯗꯒꯤ ꯃꯣꯏꯒꯤ ꯗꯤꯋꯥꯂꯤꯗꯒ ꯊꯥꯟꯅꯕꯗꯣ ꯃꯥꯒꯤ ꯃꯆꯥ ꯃꯁꯨ ꯆꯥ ꯑꯗꯨꯐꯥꯎꯗꯣ ꯐꯖ ꯁꯦꯝꯃꯦꯕ ꯑꯗꯨꯒ ꯑꯩꯈꯣꯏꯒꯤ ꯃꯩꯇꯩꯒꯤ ꯑꯄꯥꯛꯄ ꯀꯩꯅꯣ ꯃꯥꯟꯕꯗꯨꯃ ꯑꯩꯗꯤ ꯃꯃꯤꯡꯕꯨ ꯀꯥꯎꯈ꯭ꯔꯦꯅꯦ ꯀꯔꯤꯕ ꯁꯦꯡꯒꯥꯒꯤ ꯇꯥꯏꯞ ꯇꯧꯕ ꯑꯃ ꯂꯩꯕꯗꯨ
ꯌꯥ
ꯄꯥꯛꯄ ꯌꯥꯡꯀꯣꯛ ꯅꯠꯇꯦ ꯀꯩꯅꯣꯅ ꯁꯥꯕꯗꯣ ꯂꯩꯕꯥꯛꯅ ꯁꯥꯕ ꯆꯐꯨ ꯃꯥꯟꯕ ꯑ ꯆꯐꯨ ꯍꯥꯏꯁꯤꯅꯤ ꯄꯨꯈꯝꯗꯧꯅ ꯇꯧꯕ ꯈꯔ ꯄꯥꯛꯄ ꯂꯥꯏ ꯅꯨꯡ ꯀꯠꯄꯗꯒ
ꯑꯣ ꯑꯣ ꯑꯣ ꯑꯣ ꯑꯣ ꯍꯪ ꯂꯥꯏ ꯀꯠꯄꯗ ꯍꯥꯞꯅꯕ ꯀꯩꯅꯣꯗꯣ ꯃꯃꯤꯡ ꯍꯦꯛꯇ ꯀꯥꯎꯋꯤ ꯑꯗꯨꯗꯣ ꯎꯝ
ꯀꯩꯅꯣꯖꯨ ꯍꯥꯏꯗꯕꯅꯤꯅꯦ ꯑꯗꯨꯅꯦ ꯑꯩꯅ ꯀꯥꯎꯊꯣꯛꯈ꯭ꯔꯕꯅꯤꯅꯦ ꯑꯩꯁꯨ ꯃꯃꯤꯡꯁꯦ ꯍꯦꯛꯇ ꯑꯗꯨꯒꯤ ꯑꯄꯥꯛꯄ ꯍꯥꯏꯗꯤ ꯍꯧꯖꯤꯛꯇꯤ ꯑꯗꯨꯕꯨꯗꯤ ꯆꯪꯗꯕ ꯌꯥꯗꯦꯗꯅ
ꯑꯥ ꯑꯗꯨꯗꯤ ꯂꯥꯏ ꯈꯨꯔꯝꯕꯗ ꯂꯣꯏꯅ ꯑꯌꯥꯝꯕꯅ ꯁꯤꯖꯤꯟꯅꯕꯅꯦ
ꯍꯣꯏ ꯂꯥꯏ ꯈꯨꯔꯨꯝꯕ ꯈꯨꯗꯤꯡꯒꯤ ꯂꯣꯏ ꯌꯥꯎꯋꯤꯅ
ꯑꯗꯨꯒꯅꯦ ꯍꯧꯖꯤꯛ ꯆꯐꯨꯁꯦ ꯊꯣꯡꯖꯥꯎꯗ ꯁꯥꯕ ꯑꯣꯏꯔꯁꯨ ꯑꯃꯗ ꯁꯥꯕ ꯑꯣꯏꯔꯁꯨꯅꯦ
ꯎꯝ
ꯊꯥꯏꯅꯒꯤ ꯌꯣꯠ ꯀꯩꯀꯥ ꯊꯣꯛꯇ꯭ꯔꯤꯉꯩ ꯁꯤꯖꯤꯟꯅꯔꯝꯕꯅꯤꯗꯅ
ꯎꯝ ꯎꯝ
ꯍꯧꯖꯤꯛꯇꯤ ꯂꯥꯏ ꯇꯤꯟꯒꯤ ꯑꯣꯏꯅ ꯊꯧꯔꯝ ꯇꯧꯕꯗꯅꯦ ꯑꯌꯥꯝꯕꯅꯁꯤ ꯁꯤꯖꯤꯟꯅꯔꯦꯕ
ꯎꯝ ꯁꯤꯗꯤ ꯑꯥꯔꯠ ꯃꯈꯜ ꯑꯃꯅꯦꯕ ꯁꯤꯁꯤꯁꯨ ꯍꯥꯏꯗꯤ ꯃꯥꯡꯊꯔꯛꯑꯕ ꯍꯥꯏ ꯇꯔꯦ ꯍꯥꯏꯗꯤ ꯖꯦꯅꯦꯔꯦꯁꯟ ꯈꯔ ꯂꯩ ꯃꯥꯡꯈꯤꯕꯁꯨ ꯌꯥꯏꯅ
ꯎꯝ ꯑꯗꯨꯅ ꯐꯖ ꯐꯖꯕꯁꯦ ꯍꯧꯖꯤꯛꯇꯤ ꯗꯦꯀꯣꯔꯦꯁꯟ ꯒꯤ ꯑꯣꯏꯅ ꯂꯥꯏ ꯇꯤꯟꯒꯤ ꯑꯣꯏꯔꯁꯨ ꯂꯧꯔꯦꯀꯣ ꯃꯣꯏ ꯌꯨꯝ ꯐꯖ ꯐꯖꯕꯗ ꯑꯩꯈꯣꯏꯒꯤ ꯑꯥꯔꯠ ꯀꯩꯅꯣꯖꯦ ꯑꯥꯔꯀꯤꯇꯦꯛꯆꯔꯁꯤꯡꯁꯦ ꯃꯣꯏꯅ ꯂꯧꯁꯤ ꯂꯒ ꯐꯖꯅ ꯄ꯭ꯔꯤꯖꯥꯕ ꯇꯧꯔꯒ ꯎꯍꯟꯕꯁꯨ ꯂꯩꯌꯦꯕ
ꯂꯩꯌꯦ ꯂꯩ ꯌꯥꯝ ꯊꯤꯅ ꯂꯩ ꯑꯗꯨꯕꯨꯗꯤ
ꯌꯨꯅꯤꯛ ꯑꯣꯏꯕ ꯐꯦꯃꯤꯂꯤ ꯍꯥꯏꯇꯥꯔꯦ ꯀꯣ ꯑꯗꯤ ꯑꯩꯈꯣꯏꯒꯤ ꯑꯥꯔꯠꯇ ꯉꯥꯎꯖꯕ ꯑꯩꯈꯣꯏꯒꯤ ꯈꯨꯠ ꯁꯥꯖꯤꯡ ꯍꯩꯕ ꯃꯩꯇꯩꯒꯤ ꯈꯨꯠꯁꯥ ꯍꯩꯕꯁꯤꯡꯒꯤ ꯃꯣꯏꯒꯤ ꯄꯣꯊꯣꯛꯁꯤꯡꯁꯦ ꯄ꯭ꯔꯗꯛꯁꯤꯡꯁꯦ ꯍꯌꯦꯡ ꯃꯆꯥ ꯃꯁꯨ ꯆꯤꯡ ꯐꯦꯃꯤꯂꯤꯗꯣ ꯑꯗꯨꯗ ꯄꯨꯟꯅꯤꯡꯕꯒꯤꯀꯣ ꯑꯗꯨꯗꯒꯗꯤ ꯀꯩꯅꯣ ꯗꯨ ꯑꯣꯏꯔꯦꯗꯅ ꯌꯨꯝꯗꯨꯗ ꯊꯝꯕꯗꯁꯨ ꯐꯖꯕ ꯃꯤꯅ ꯍꯦꯛ ꯂꯥꯛꯄꯗ ꯨ ꯚꯤꯖꯤꯠ ꯇꯧꯕꯗꯁꯨ ꯃꯣꯏ ꯌꯨꯝꯗ ꯆꯪꯉꯛꯄ ꯃꯇꯝꯗ ꯑꯦ ꯌꯨꯝꯁꯦ ꯐꯖꯩꯅꯦ ꯌꯨꯅꯤꯛ ꯑꯣꯏꯕ ꯄꯣꯠ ꯌꯥꯝꯅ ꯂꯩꯒ ꯍꯥꯏꯕꯗꯣ ꯍꯣꯠꯅꯕꯀꯣ ꯃꯣꯏꯁꯨ ꯂꯩꯁꯜꯂꯒ ꯃꯔꯨ ꯑꯣꯏꯅ ꯀꯩꯅꯣꯁꯦ ꯃꯆꯥ ꯃꯁꯨꯅ ꯍꯦ ꯆꯥꯎꯔꯀꯥꯟꯗ ꯃꯥꯡꯒꯤꯗꯧꯔ ꯄꯣꯠꯁꯤꯡꯁꯦ ꯊꯛꯍꯜꯂꯒ ꯊꯝꯕꯒꯤ ꯄ꯭ꯂꯥꯟꯅꯦꯕ ꯃꯣꯏꯁꯦ ꯀꯣ
ꯃꯥꯅꯦ ꯃꯥꯅꯦ ꯑꯗꯨꯒ ꯆꯐꯨ ꯁꯥꯕ ꯍꯥꯏꯔꯦ ꯍꯥꯏꯗꯤ ꯃꯥꯒꯤ ꯄ꯭ꯔꯣꯁꯦꯁ ꯇꯥꯡꯀꯛꯇꯨ ꯀꯥꯟꯕ ꯌꯥꯕ ꯅꯠꯇꯦꯕ ꯑꯃꯇ ꯍꯥꯏꯗꯤ ꯐꯧꯗꯕ ꯌꯥꯔꯣꯏ ꯅꯨꯡꯁꯥꯗ ꯃꯩ ꯏꯠꯇꯕ ꯌꯥꯔꯣꯏ ꯍꯥꯏꯗꯤ ꯈꯨꯠꯅ ꯐꯖꯅ ꯆꯪꯉꯒ ꯍꯥꯏꯗꯤ ꯊꯃꯣꯏꯒ ꯈꯨꯠꯀꯒꯤ ꯃꯔꯤ ꯑꯃꯁꯨ ꯌꯥꯎꯗꯕ ꯌꯥꯕ ꯅꯠꯇꯦꯅꯦ
ꯃꯥꯅꯦ ꯃꯥꯅꯦ ꯑꯩꯈꯣꯏꯅ ꯆꯐꯨ ꯁꯦꯝꯕ ꯑꯣꯏꯒꯦꯔꯥ ꯀꯩꯒꯨꯝꯕ ꯍꯤꯔꯝꯃꯇꯒꯤ ꯍꯛꯄ ꯈꯣꯠꯄ ꯇꯧꯕꯗꯀꯣ ꯁꯦꯝ ꯁꯥꯕ ꯇꯧꯕꯗ ꯊꯃꯣꯏꯗꯒꯤ ꯐꯥꯎꯔꯛꯇꯅ ꯍꯛꯄ ꯌꯥꯔꯣꯏꯕ ꯑꯗꯨ ꯅꯇꯗꯤ ꯐꯖꯔꯣꯏꯕ ꯎꯝ ꯑꯦ ꯃꯁꯤ ꯁꯨꯃꯥꯏꯅ ꯇꯧꯔꯗꯤ ꯁꯨꯃꯥꯏꯅ ꯇꯥꯔꯛꯑꯕ ꯁꯤ ꯐꯖꯕ ꯌꯥꯏ ꯍꯥꯏꯗꯅ ꯋꯥꯈꯜꯗꯒꯤ ꯄꯨꯊꯣꯔꯒ ꯀꯣ
ꯎꯝ
ꯁꯥꯔꯛꯇ꯭ꯔꯗꯤ ꯃꯌꯥꯝꯅ ꯄꯪꯁꯥ ꯊꯥꯢ ꯄꯪꯌꯩ ꯌꯩꯔꯗꯤ ꯀꯗꯥꯏꯗ ꯇꯥꯗꯣꯏꯕ
ꯃꯥꯅꯦ ꯑꯁ ꯍꯧꯖꯤꯛꯀꯤ ꯃꯥꯃ ꯑꯩꯅ ꯍꯥꯏꯕꯗꯣ ꯃꯥꯗꯤ ꯃꯨꯠ ꯇꯇꯤꯒꯁꯨ ꯌꯥꯝ ꯐꯖꯅ ꯁꯥꯖꯥꯅꯤ ꯅꯣꯡꯃꯩꯅ ꯃꯥꯏꯗꯨꯣ ꯀꯨꯞꯁꯜꯂꯒꯕꯨꯗꯤ ꯂꯩꯍꯧꯋꯦꯕꯀꯣ ꯑꯗꯨ ꯃꯥꯅ ꯁꯥꯕꯒꯤ ꯀꯩꯅꯣ ꯑꯃꯁꯨ ꯊꯦꯡꯅꯔꯛꯑꯦꯕ ꯃꯥꯅ ꯁꯥꯔꯤꯉꯩ ꯇꯥꯏꯃꯤꯡꯗ ꯑꯃꯁꯨ ꯊꯦꯡꯅꯔꯛꯑꯦꯕꯀꯣ ꯍꯥꯏꯗꯤ ꯂꯥꯏꯒꯤ ꯃꯨꯔꯇꯤꯕꯨꯗꯤ ꯑꯣꯏꯗꯣꯏꯅꯦ ꯃꯥꯏꯗꯨ ꯑꯦꯛꯖꯤꯕꯤꯁꯟꯒꯨꯝꯕ ꯊꯥꯅꯕꯅꯦꯅ ꯍꯥꯏꯍꯋꯦꯕꯀꯣ ꯍꯥꯏꯗꯤ ꯃꯄꯥꯟ ꯂꯝꯂꯝꯗ ꯀꯩꯗ ꯑꯗꯨꯝ ꯊꯥꯕ ꯃꯥꯜꯂꯦꯕ ꯐꯖꯅ ꯁ꯭ꯋꯥꯏꯗꯗꯤ ꯊꯣꯏꯅ ꯕꯨ ꯑꯦꯛꯖꯤꯕꯤꯁꯟꯕꯨ ꯀꯌꯥꯕꯨ ꯇꯧꯕꯤꯗꯦ ꯍꯥꯏꯩ ꯃꯄꯥꯟ ꯂꯝꯗꯗꯤ ꯑꯃꯨꯛ ꯍꯦꯟꯗꯤꯀ꯭ꯔꯥꯐꯀꯤ ꯀꯩ ꯑꯗꯨ ꯆꯥꯎꯈꯠꯅꯕ ꯐꯖꯅ ꯇꯧꯋꯦꯕ
ꯑꯩꯈꯣꯏ ꯁ꯭ꯋꯥꯏ ꯇꯧꯔꯤꯗꯨꯔꯤꯕꯣ ꯃꯃꯤꯡꯗꯒꯤ ꯄꯩꯁꯥ ꯀꯥꯏꯕ ꯌꯥꯅꯕ
ꯎꯝ
ꯑꯩꯈꯣꯏꯅ ꯇꯧꯔꯤꯗꯕ
ꯑꯗꯨꯅꯦ ꯑꯩꯁꯨ ꯑꯗꯨꯒꯤꯗꯣ ꯅꯪ ꯅꯣꯡꯃ ꯅꯪꯁꯨ ꯑꯗꯨꯝ ꯅꯨꯡꯉꯥꯏꯅꯤ ꯈꯜꯂꯦ ꯍꯥꯏꯗꯤ ꯆꯠꯂꯨꯕꯗꯣ ꯍꯥꯟꯅ ꯍꯥꯟꯅ ꯑꯃꯨꯛꯇ ꯆꯠꯂꯨꯗ꯭ꯔꯤꯕ ꯅꯠꯇ꯭ꯔꯣ ꯇ꯭ꯔꯣ
ꯆꯠꯂꯨꯗ꯭ꯔꯤ ꯊꯣꯡꯖꯥꯎꯗꯕꯨꯗꯤ ꯑꯗꯨꯝ ꯑꯩꯈꯣꯏ ꯊꯕꯛ ꯆꯠꯊꯣꯛ ꯆꯠꯁꯤꯟ ꯀꯛꯆꯤꯡ ꯈꯨꯅ ꯆ ꯈꯠꯄꯗ ꯈꯣꯠꯄꯗ ꯑꯗꯨꯝ ꯎꯕ ꯍꯥꯏꯇꯥꯔꯦ ꯂꯝꯕꯤ ꯃꯄꯥꯟꯗ ꯂꯩꯕꯗꯨꯗꯤ ꯑꯗꯨꯒ ꯗꯥꯏꯔꯦꯛ ꯑꯗꯥꯏꯒꯤ ꯌꯨꯝ ꯊꯣꯡꯒꯥꯟ ꯊꯣꯡꯒꯥꯟ ꯆꯪꯉꯒ ꯌꯦꯡꯕꯗꯣ
ꯑꯥ
ꯑꯗꯨꯒꯤ ꯀꯃꯥꯏꯅ ꯁꯥꯕꯅꯣ ꯀꯃꯥꯏ ꯀꯃꯥꯏꯅ ꯇꯧꯕꯅꯣ ꯍꯥꯏꯕꯗꯨ ꯑ ꯌꯨꯝ ꯈꯨꯗꯤꯡꯒꯤ ꯆꯪꯉꯒ ꯌꯦꯡꯕꯗꯣ ꯑꯗꯨꯗꯤ ꯌꯦꯡ ꯇ ꯑꯕ
ꯍꯣꯏ ꯅꯣꯡꯃ ꯆꯠꯂꯨꯁꯦ ꯑꯗꯨꯗꯤ ꯃꯣꯏ ꯂꯩꯕꯥꯛ ꯀꯩꯀꯥ ꯂꯧꯐꯝꯗꯨꯁꯨ ꯃꯣꯏ ꯇꯣꯉꯥꯟꯅ ꯂꯧꯐꯝ ꯂꯩꯌꯦꯕ ꯍꯥꯏꯗꯤ ꯂꯩꯕꯥꯛꯇꯨꯅꯁꯨ ꯇꯣꯉꯥꯟꯅ ꯇꯣꯉꯥꯜꯍꯜꯂꯤꯅꯤ ꯑꯗꯨꯅ ꯍꯥꯏꯗꯤ ꯆꯐꯨ ꯁꯥꯕ ꯍꯥꯏꯁꯦ ꯏꯗꯤ ꯌꯦꯡꯉꯨꯗꯅ ꯑꯩꯈꯣꯏ ꯍꯣꯏ ꯅꯪꯕꯤꯌꯨ ꯍꯥꯏꯔꯣ ꯥ ꯁꯥꯖꯟꯕ ꯌꯥꯕ ꯅꯠꯇꯦ ꯅꯠꯇꯦ ꯑꯗꯣ ꯊꯣꯡꯖꯥꯎꯒꯤꯁꯨ ꯃꯣꯏ ꯂ ꯑꯥ ꯂꯧꯕꯨꯛꯀꯨꯝꯕ ꯑꯃꯗꯒꯤ ꯐꯖꯅ ꯇꯧꯊꯣꯛꯑꯦꯗꯅ ꯑꯗꯨꯒ ꯑꯗꯨꯝ ꯃꯌꯥꯝ ꯀꯩꯅꯣ ꯇꯧꯅ ꯌꯥꯅꯔꯒ ꯑꯗꯨꯝ ꯂꯧꯅꯕ ꯃꯥꯜꯂꯦꯕ ꯑꯗꯥꯏꯅ
ꯇꯥꯕ꯭ꯔꯣ
ꯇꯥꯏꯌꯦ ꯇꯥꯏꯌꯦ
ꯃꯅꯤꯄꯨꯔꯒꯤ ꯅꯨꯡꯕꯤ ꯆꯐꯨꯅ ꯌꯥꯝ ꯐꯥꯎꯋꯤꯗꯅ
ꯑꯥ
ꯁꯤꯒꯤ ꯅꯨꯡꯕꯤ ꯆꯐꯨꯁꯦ ꯎꯈ꯭ꯔꯨꯜꯗꯒꯤ ꯑꯌꯥꯝꯕ ꯍꯧꯔꯛꯄꯅꯤ ꯍꯥꯏꯕꯅꯦꯕ ꯀꯣ
ꯃꯥꯟꯅꯦ
ꯑꯗꯨꯒ ꯎꯈ꯭ꯔꯨꯜꯒꯤꯅꯦ ꯃꯣꯏꯒꯤ ꯑꯗꯨ ꯁꯥꯔꯤꯕ ꯃꯐꯝꯁꯦ
ꯑꯥ
ꯎꯈ꯭ꯔꯨꯜꯗ ꯇꯥꯕ ꯁꯥꯒꯩ ꯑꯃ ꯂꯩꯕꯅꯦꯕ ꯑꯩꯈꯣꯏꯒꯤ ꯃꯩꯇꯩꯒꯤ ꯁꯥꯒꯩꯒ ꯃꯥꯟꯅꯕꯅꯦꯕ
ꯎꯝ
ꯀꯔꯤꯅꯣꯝ ꯍꯥꯏꯕꯅꯤꯅꯦ ꯃꯣꯏ ꯎꯈ꯭ꯔꯨꯜꯗ ꯇꯥꯕꯗꯣ
ꯂꯩꯕꯅꯤ ꯂꯩꯕꯅꯤ ꯃꯣꯏ ꯑꯗꯥꯏꯅ ꯑꯗꯨ ꯍꯧꯖꯤꯛꯇꯤ ꯅꯨꯡꯕꯤꯁꯤ ꯑꯥ
ꯑꯗꯥꯏꯗꯒꯤ ꯐꯪꯕ ꯅꯨꯡ ꯃꯈꯜ ꯅꯨꯡ ꯃꯈꯜ ꯂꯩꯉꯣꯏꯗꯣ
ꯂꯩꯇꯥꯅ ꯁꯥꯕ ꯂꯩꯇꯥꯟ ꯂꯩꯇꯥꯟ ꯑꯃꯨꯕꯗꯣ ꯎꯝ
ꯂꯩꯇꯥꯟꯗꯁꯨ ꯑꯩꯈꯣꯏ ꯄꯨꯈ꯭ꯔꯤꯗꯒ ꯇꯧꯕꯗ ꯐꯪꯕ ꯂꯩꯇꯥꯟꯁꯦ ꯁꯤꯒꯨꯝꯕ ꯁꯤꯒꯨꯝꯕꯗꯤ ꯅꯠ ꯇꯦꯕ ꯃꯣꯏꯖꯦ ꯃꯣꯏ ꯃꯣꯏꯒꯤ ꯗꯥꯏꯗ ꯐꯪꯕ ꯁꯣꯏꯜ ꯃꯈꯜ ꯑꯃ ꯑꯣꯏꯗꯣꯏꯅꯦꯕ
ꯃꯥꯟꯅꯦ ꯃꯥꯟꯅꯦ ꯑꯗꯨꯅꯦ ꯇꯣꯉꯥꯟꯕꯅꯦ ꯑꯗꯨꯅꯅꯦ
ꯀꯟꯁꯨ ꯎꯝ ꯀꯟꯁꯨ ꯀꯟꯕꯀꯣ ꯅꯨꯡꯑꯣꯏ ꯀꯩ ꯑꯣꯏꯁꯨ ꯇꯧꯕ ꯍꯥꯏꯇꯥꯔꯦ
ꯎꯝ ꯍꯧꯖꯤꯛꯇꯤ ꯃꯆꯨ ꯁꯪꯖꯟꯕ ꯐꯥꯎ ꯊꯣꯛꯑꯦꯗꯕꯣ ꯇꯜꯂꯕꯅꯦ ꯑꯩꯗꯤ
ꯑ ꯑꯈꯣꯏꯒꯤ ꯌꯨꯝꯗ ꯂꯩꯍꯧꯕꯗꯣ
ꯎꯝ
ꯗꯥꯏꯔꯦꯛ ꯎꯈ꯭ꯔꯨꯜꯗꯩꯩ ꯄꯨꯔꯛ
ꯑꯦ ꯑꯗꯨꯗꯤ ꯐꯔꯝꯒꯅꯤ ꯎꯝ ꯃꯃꯜꯁꯨ ꯇꯥꯡꯕꯅꯤ ꯍꯣꯏ ꯐꯔꯦ ꯑ ꯅꯣꯡꯃ ꯆꯠꯂꯨꯔꯁꯦ ꯀꯩꯅꯣ ꯀꯗꯣ ꯑꯩ ꯄꯥꯎ ꯐꯥꯎꯔꯛꯑꯒꯦ ꯃꯣꯏ ꯀꯃꯥꯏ ꯀꯃꯥꯏꯅ ꯇꯧꯒꯦ ꯑꯗꯨ ꯑꯗꯨꯒ
ꯐꯖꯅ ꯑꯩꯈꯣꯏꯁꯨ ꯈꯪꯍꯧꯅꯕꯀꯣ ꯑꯩ ꯑꯉꯥꯡꯈꯩ ꯑꯗꯨꯗ ꯇꯥꯛꯄ ꯅꯨꯡꯉꯥꯏꯅꯕ
ꯃꯥꯅꯦ ꯃꯥꯅꯦ ꯑꯣ ꯐꯔꯦ ꯑꯗꯨ ꯊꯝꯃꯦꯀꯣ
ꯍ ꯍꯣ
ꯎꯝ